ꯍꯥꯜꯂꫭ
ꯅꯦꯋꯥꯛ ꯅꯨꯡꯉꯥꯏꯔꯕꯣ ꯈꯔ
ꯍꯣꯏ ꯅꯦꯠꯋꯛꯅꯔ ꯀꯩꯅꯔꯣ ꯈꯪꯗꯦ ꯀꯩꯅꯣꯃꯗꯤ ꯃꯔꯛꯇꯗꯤ ꯇꯦꯛꯅꯤꯀꯦꯜ ꯏꯁꯨꯁꯨ ꯈꯔ ꯂꯩꯕ ꯃꯥꯜꯂꯦ
ꯂꯩꯕ ꯃꯥꯜꯂꯦ ꯑꯗꯨꯃꯥꯏꯅ ꯀꯩꯅꯣ ꯉꯁꯥꯏꯁꯨꯀꯣ
ꯎꯝ
ꯑꯗꯨꯃꯥꯏꯅ ꯇꯧꯋꯦꯕ
ꯎꯝ ꯎꯝ
ꯂꯥꯡꯁꯨ ꯂꯥꯡꯗꯦ ꯑꯗꯨ ꯀꯩꯝꯇ ꯇꯧꯗꯦ ꯑꯗꯣ ꯀꯛꯈ꯭ꯔꯕ ꯉꯥꯡꯉꯥꯒ ꯂꯩꯕ ꯀꯛꯈ꯭ꯔꯥꯕ ꯐꯪꯗꯕ
ꯎꯝꯝ ꯑꯗꯣ ꯑꯥ ꯇꯣꯄꯤꯛꯁꯦ ꯍꯣꯡꯕꯤꯔꯁꯤ
ꯍꯥꯥ
ꯇꯣꯄꯤꯛꯁꯦ ꯍꯣꯡꯕꯤꯔꯁꯤ ꯇꯣꯄꯤꯛꯁꯦ ꯍꯣꯡꯕꯤꯔꯁꯦ
ꯍꫭꯏ ꯍꫭꯡꯕꯤꯔꯁ
ꯅꯨꯡꯉꯥꯏꯇ꯭ꯔꯦ ꯀꯅꯥꯅꯣꯃ ꯁꯥꯎꯔꯛꯀꯦꯗꯧꯕ ꯃꯥꯜꯂꯦ
ꯑꯥꯎ ꯃꯔꯛ ꯃꯔꯛꯗꯗꯤ ꯍꯣꯡꯒꯗꯕꯅꯤ
ꯅꯠꯇ꯭ꯔꯦ ꯃꯣꯏ ꯈꯔ ꯁꯥꯎꯒꯟꯒꯅꯦꯕꯀꯣ
ꯑꯥ ꯍꯣꯏ ꯅꯪꯗꯤ ꯌꯥꯝ ꯒ꯭ꯌꯥꯟ ꯇꯥꯕ ꯃꯤꯅꯤꯅꯦꯍ‌
ꯍꯣꯏꯅꯦ ꯑꯁ ꯀꯩꯅꯣ ꯀꯗꯥꯏ ꯀꯗꯥꯏꯗꯅꫭ ꯌꯥꯝ ꯌꯥꯝ ꯈꯔ ꯌꯥꯝ ꯃꯑꯣꯡ ꯇꯥꯕ ꯍꯧꯔꯕꯅꯦ ꯀꯗꯥꯏ ꯗꯤꯁꯇꯔꯕ ꯑꯃꯨꯛ ꯇꯧꯁꯤꯟꯕꯩꯅꯤꯅꯦ
ꯎꯝ ꯑꯗꯨꯅꯦ ꯌꯦꯠꯄ ꯌꯥꯝꯃꯟꯗꯅ
ꯍꯣꯏ ꯀꯩ ꯀꯩ ꯍꯪꯈ꯭ꯔꯦ ꯑꯩ
ꯈꯪꯗꯦ ꯑꯩ ꯏꯐꯥꯎ ꯂꯣꯏ ꯀꯥꯎꯊꯣꯛꯈ꯭ꯔꯦ
ꯂꫭꯏ ꯀꯥꯎꯊꯣꯛꯈ꯭ꯔꯦꯕ ꯑꯁ ꯑꯗꯩ ꯑꯅꯧꯕ ꯑꯃ ꯍꯧꯗ ꯑꯗꯣ ꯑꯁ ꯀꯩꯗꯩ ꯍꯧꯁꯤꯔꯀꯣ ꯑꯣꯀꯦ ꯐꯔꯦꯅꯦ ꯑꯗꯣ ꯍꯧꯖꯤꯛꯀꯥꯟꯗꯤ ꯌꯥꯝꯅ ꯉꯥꯡꯅꯔꯒ ꯀꯣ ꯌꯥꯝꯅꯔꯦꯟ ꯗꯝ ꯑꯣꯏꯕ ꯀꯩꯀꯥ ꯂꯣꯏ ꯉꯥꯡꯊꯔꯦꯗꯅ ꯑꯗꯨꯗ ꯈ꯭ꯋꯥꯏꯗꯒꯤ ꯅꯪꯅꯪ ꯈꯔ ꯃꯑꯣꯡ ꯈ꯭ꯋꯥꯏꯗꯒꯤ ꯉꯥꯎ ꯐꯖꯕ ꯃꯑꯣꯡꯁꯦ ꯀꯔꯝꯕ ꯇꯥꯏꯞꯅ ꯊꯦꯡꯅꯩ ꯅꯪꯅꯥ ꯈ꯭ꯋꯥꯏꯗꯩ ꯉꯧꯖꯕ ꯏꯁ꯭ꯇꯥꯏꯜꯁꯦ
ꯑꯩꯗꯤ ꯌꯥꯝ ꯉꯥꯡꯗꯕꯅꯤꯅ ꯏꯃꯥꯟꯅꯕꯤ ꯈꯩꯗ ꯉꯥꯛꯇ ꯉꯥꯡꯕꯅꯤꯅ ꯑꯗꯨꯝ ꯁꯦꯔꯥꯟ ꯇꯨꯔꯥꯟꯒꯤ ꯋꯥ ꯉꯥꯡ ꯉꯥꯛꯇꯅꯦꯗ
ꯍꯥꯏꯔꯣꯅꯦ ꯀꯔꯝ ꯀꯔꯝꯕ ꯁ‌ꯦꯔꯥꯟ ꯇꯨꯔꯥꯟꯅꯣ
ꯑꯩꯅꯀꯣ ꯈ꯭ꯋꯥꯏꯗꯒꯤ ꯅꯣꯛꯅꯤꯡꯕ ꯍꯥꯏꯌꯨꯔꯥ
ꯍꯣꯏ
ꯑꯩ ꯐꯩꯒꯤ ꯐꯔꯥꯒꯤ ꯉꯥꯛꯇ ꯉꯥꯡꯉꯤ ꯍꯥꯏꯗꯅ
ꯍꯣꯏ
ꯑꯩꯈꯣꯏꯗ ꯅꯣꯛꯅꯤꯡꯕꯁꯦ ꯑꯩꯈꯣꯏ ꯌꯨꯝ ꯃꯅꯥꯛꯀꯤ ꯅꯨꯄꯥ ꯑꯃ ꯂꯩꯌꯦꯕ
ꯎꯝ
ꯑ ꯑꯗꯨ ꯅꯨꯄꯥꯒ ꯉꯥꯡꯕ
ꯎꯝ
ꯉꯥꯡꯉꯒ ꯀꯣ ꯑꯁ ꯌꯦꯟ ꯈꯣꯡꯉꯛꯄ
ꯃꯥꯁꯦ ꯀꯥꯏꯗ ꯂꯩꯕꯅꯣ ꯈꯪꯗꯦ ꯌꯦꯟ ꯈꯣꯉꯛꯄ ꯑꯩꯅꯒꯣ ꯑꯁ ꯑꯁꯤꯗꯤ ꯌꯥꯔꯔꯣꯏꯌꯦ ꯆꯦꯜꯂꯨ ꯆꯦꯜꯂꯨ ꯍꯥꯏꯕ
ꯍ
ꯆꯠꯂꯨ ꯆꯠꯂꯨ ꯍꯥꯏꯕ ꯆꯦꯟꯕ ꯑꯗꯣ ꯏꯃꯥꯟꯅꯕꯤꯉꯣꯟꯗ ꯑꯃꯨꯛ ꯇꯝꯕꯤꯕ ꯑꯩꯅ
ꯎꯝ ꯍꯝ
ꯑꯁ ꯋꯥꯔꯤ ꯁꯥꯟꯅꯕꯁꯨ ꯅꯨꯡꯉꯥꯏ ꯍ ꯅꯣꯛꯄꯗ ꯁꯤꯒꯦ ꯇꯧꯋꯦꯌꯦ
ꯂꯩꯕꯗꯤ ꯀꯗꯥꯏ ꯂꯩꯕꯨꯔꯣ ꯍꯧꯖꯤꯛꯀꯥꯟꯗꯤ
ꯑꯩ ꯃꯤꯒꯤ ꯌꯨꯝꯗ ꯂꯩꯗ ꯀꯣꯏꯕ ꯆꯠꯂꯤ
ꯑ
ꯀꯣꯏꯕ ꯂꯥꯡꯕ ꯆꯠꯂ ꯂꯩꯌꯦ ꯏꯃꯥ ꯈꯣꯏꯗ ꯂꯩꯔꯒ ꯀꯣꯏꯕ ꯆꯠ
ꯎꯝ ꯎꯝ ꯎꯝ ꯑꯗꯣ ꯂꯥꯞꯅ ꯂꯩꯕ꯭ꯔꯥ ꯑꯩꯈꯣꯏ
ꯑꯩꯈꯣꯏ ꯈꯨꯟꯗꯒꯤꯔꯣ
ꯑ ꯑ ꯍꯣꯏ ꯍꯣꯏ ꯈꯨꯟꯗꯒꯤ ꯂꯥꯞꯅ ꯂꯩꯕ꯭ꯔꯥ ꯅꯠꯇꯕꯤꯅ
ꯌꯥꯝ ꯂꯥꯞꯄꯗꯤ ꯑꯣꯏꯗꯦꯗ
ꯎꯝ ꯎꯝ ꯎꯝ ꯑꯗꯨꯗꯤ ꯈꯨꯟꯗ ꯈꯨꯟꯗ ꯂꯩ ꯑꯗꯣ ꯌꯥꯝ ꯂꯥꯞꯄꯗꯤ ꯑꯣꯏꯗꯦ ꯑꯗꯣ ꯈꯨꯟꯗꯗꯤ ꯑꯗꯨꯝ ꯂꯩꯕ ꯑꯣꯏꯔꯤꯅꯦ ꯑꯗꯨꯗꯅ
ꯑꯥꯎ ꯈꯨꯟꯗ ꯂꯩꯕ ꯑꯣꯏꯌꯦ ꯍꯟꯗꯛꯇꯤ ꯑꯩ ꯈꯨꯟꯗ ꯂꯥꯛꯄ
ꯎꯝ ꯎꯝ ꯎꯝ ꯎꯝ ꯎꯝ ꯀꯗꯥꯏꯗ ꯂꯩꯕ ꯍꯥꯟꯅꯗꯤ
ꯎꯝ ꯀꯥꯏ ꯀꯥꯏꯗꯔꯣ ꯍꯥꯏꯕꯗ
ꯑꯗꯨꯗꯣ ꯏꯟꯗꯥꯏꯔꯦꯛ ꯑꯣꯏꯅ ꯑꯦꯛꯁꯄ꯭ꯂꯦꯟ ꯇꯧꯊꯣꯔꯛꯑꯣꯅꯦ ꯑꯗꯨꯗꯤꯅꯦ ꯈꯨꯝꯕ ꯌꯥꯗꯕꯗꯨꯅꯤꯅꯦꯅꯦ ꯀꯃꯥꯏꯅ ꯏꯟꯗꯥꯏꯔꯦꯛ ꯈꯨꯝꯕ ꯈꯨꯝꯕ ꯍꯩꯕ꯭ꯔꯣꯕꯥꯔ ꯌꯦꯡꯁꯦ ꯍꯥꯏꯕꯅꯤꯅꯦ
ꯌꯨꯝꯗꯒꯤ ꯀꯤꯂꯣꯃꯤꯇꯔ ꯇꯔꯥꯃꯨꯛ ꯌꯧꯒꯦꯔ ꯌꯧ ꯌꯧꯗꯣ ꯃꯥꯥꯟꯗꯦ ꯑꯃꯨꯛꯇꯤ ꯂꯥꯛꯄꯦ
ꯀꯤꯂꯣꯃꯤꯇꯔ ꯑꯣꯀꯦ ꯇꯔꯥꯃꯨꯛꯀꯨꯝꯕ ꯑꯣꯏꯕꯀꯣ
ꯑꯥ
ꯁ
ꯍꯣꯏ ꯌꯥꯝ ꯂꯥꯞꯄ ꯑꯣꯏꯗꯦꯗꯅ ꯑꯗꯨꯗꯤ
ꯂꯥꯞꯇꯦ ꯂꯥꯞꯇꯦ ꯑꯗꯨꯗꯤ ꯇꯔꯥꯗꯤ ꯅꯣꯔꯃꯦꯜꯅꯦ
ꯅꯪꯗꯤ ꯀꯃꯥꯏ ꯀꯥꯏꯗ ꯂꯩꯒꯦ
ꯑꯩꯅ ꯑꯩ ꯑꯩꯁꯨ ꯑꯩꯁꯨ ꯃꯅꯤꯄꯨꯔꯒꯤ ꯃꯌꯥꯏꯒꯨꯝꯕꯗ
ꯑꯩ ꯈꯪꯉꯦ ꯑꯗꯨꯗꯤ
ꯀꯩꯗꯧꯔ ꯂꯩꯕ꯭ꯔꯣꯗꯨꯗ ꯃꯌꯥꯏꯗꯗꯤ ꯂꯩꯕ ꯅꯨꯡꯉꯥꯏꯕꯅꯦ
ꯃꯌꯥꯏꯗ ꯑꯗꯨꯝ ꯂꯩꯔꯤꯅꯦ ꯍꯣꯏ ꯍꯥꯏꯕꯗꯤ ꯄꯣꯠꯆꯩꯒꯨꯝꯕ ꯂꯩꯕ ꯊꯕꯛꯁꯨ ꯇꯧꯗꯦ ꯑꯗꯣ ꯂꯥꯏꯔꯤꯛꯁꯨ ꯇꯝꯕꯗꯤ ꯇꯝꯈ꯭ꯔꯦ ꯑꯗꯣ ꯍꯧꯖꯤꯛ ꯍꯧꯖꯤꯛꯁꯦ ꯇꯝꯕ꯫ ꯂꯣꯏꯕꯃꯛꯇꯤ ꯅꯠꯇꯦ ꯑꯗꯨꯁꯨ ꯂꯣꯏꯍꯟꯈ꯭ꯔꯕ ꯑꯩꯈꯣꯏꯅ
ꯑꯁ ꯅꯣꯏꯅ ꯂꯣꯏꯍꯟꯕ ꯌꯥꯕ꯭ꯔꯥ꯫
ꯑ ꯑꯩꯅ ꯂꯣꯏꯍꯟꯈ꯭ꯔꯕꯣ ꯋꯥꯏ ꯆꯤꯂꯦ ꯍꯥꯏꯕꯒꯤꯀꯣ
ꯑ ꯑꯗꯨꯒꯨꯝꯕꯁꯨ ꯂꯩꯕ ꯑꯣꯏꯔꯦ
ꯎꯝ
ꯑꯦꯗꯤ ꯈꯥꯟ
ꯑ ꯑꯗꯨ ꯅꯪꯗꯤ ꯅꯪꯗꯤ ꯀꯩꯗꯧꯕ ꯍꯧꯖꯤꯛꯁꯦ ꯀꯌꯥ ꯀꯃꯥꯏꯅ ꯇꯧꯔ ꯇꯝꯃꯜꯂ ꯍꯥꯏꯕ
ꯇꯝꯕ ꯂꯣꯏꯈ꯭ꯔꯦꯕ ꯑꯩꯁꯨ ꯂꯥꯁ ꯏꯌꯥꯔꯅ ꯂꯩꯔꯦ
ꯑꯥꯎ ꯉꯁꯥꯏ ꯅꯪ ꯍꯥꯏꯈꯤꯕꯗꯣ ꯆꯨꯝꯃꯤꯅꯦ
ꯑ ꯑꯗꯨꯗꯁꯨ
ꯆꯍꯤ ꯑꯍꯨꯝ ꯑꯗꯨꯗꯤ ꯆꯍꯤ ꯃꯔꯤ ꯇꯝꯗꯕꯤ ꯑꯍꯨꯝ ꯈꯛꯇꯪ ꯇꯝꯕ꯭ꯔꯥ꯫ ꯆꯍꯤ ꯑꯍꯨꯝ ꯇꯝꯕꯩꯔꯥ ꯑꯣꯀꯦ ꯑꯣꯀꯦ ꯑꯩꯈꯣꯏꯅꯗꯤ ꯑꯩꯈꯣꯏꯕꯨꯗꯤ ꯑꯩꯈꯣꯏꯅꯗꯤ ꯑꯍꯨꯝꯈꯛ ꯂꯩꯔꯤ ꯑꯍꯨꯝ ꯑꯗꯨꯝ ꯇꯝꯕꯅꯦꯕ ꯎ ꯅꯣꯏꯅꯗꯤ ꯃꯔꯤ ꯂꯩꯔꯒ ꯑꯍꯨꯝ ꯇꯝꯕꯀꯣ
ꯑꯩꯈꯣꯏꯒꯤ ꯁꯞꯖꯦꯛꯇꯨꯗꯤꯀꯣ ꯇꯥꯕ꯭ꯔꯣ ꯍꯧꯔꯦ ꯀꯣ ꯍꯜꯂꯣ ꯍꯔꯃꯣ ꯍꯜꯂꯣ ꯇꯥꯗꯔꯣ ꯀꯩꯗꯧꯔꯦ ꯍꯥꯏꯕꯗꯣ ꯀꯗꯔ ꯀꯗꯔ ꯍꯥꯏꯥꯏꯅ ꯇꯗꯣ